ꯍꯦꯜꯂꯣ ꯑꯣ ꯇꯥꯏꯌꯦ ꯇꯥꯏꯌꯦ ꯇꯥꯏꯌꯦ ꯎꯝ ꯑꯁ ꯁꯨꯝ ꯐꯝꯂ ꯃꯣꯏꯗ
ꯁꯃꯅꯦ ꯀꯕꯨ ꯇꯅꯤ ꯑꯦꯅꯤ ꯍꯕ
ꯀꯔꯤꯌꯥ
ꯑꯅꯦ ꯀꯝꯕꯅꯦ
ꯅꯪꯅ ꯍꯄꯥꯝꯕ ꯑꯩꯅ ꯐꯝꯕ ꯎꯝ ꯃꯥꯅꯦ ꯃꯥꯅꯦ ꯃꯥꯅꯦ ꯄꯨꯟꯅ ꯂꯩꯃꯤꯅꯤ ꯄꯨꯟꯁꯤꯁꯦ ꯋꯥꯔꯦꯅꯦ ꯅꯪꯕꯨ
ꯆ ꯅꯣꯡꯃ ꯆꯥꯕꯤꯔꯕ꯭ꯔꯣ
ꯆꯥꯛ ꯏꯁꯤꯡꯁꯦ ꯎꯅꯗ꯭ꯔꯤ ꯆꯥꯛ ꯏꯁꯤꯡꯁꯦ ꯇꯞꯅ ꯇꯧꯒꯦꯅ ꯃꯇꯝ ꯑꯣꯏꯗ꯭ꯔꯤꯅ ꯉꯥꯏꯔꯤ ꯕ꯭ꯔꯦꯛꯐꯥꯁ ꯍꯥꯏꯒꯦ ꯑꯗꯨꯛ ꯆꯥꯈꯤꯕ ꯀꯨꯏꯗ꯭ꯔꯤꯕ
ꯑ
ꯉꯍꯥꯟ ꯂꯩꯌꯦꯣꯏꯅ ꯆꯥꯔꯒꯦꯅ ꯆꯁꯨ ꯈꯤꯇꯪ ꯋꯥꯠꯂꯤ ꯃꯇꯝ ꯆꯥꯒꯗꯕ ꯆꯥꯈꯤ ꯅꯣꯏ ꯆꯥꯔꯐꯥꯎ
ꯆꯥꯛ ꯆꯥꯛ ꯇꯋ
ꯑꯣ ꯁꯤ ꯌꯥꯝ ꯉꯜꯂꯤ ꯅꯣꯏꯗꯤ
ꯍ ꯑꯁ ꯊꯦꯡꯑꯦ ꯍꯦꯛ ꯄꯨꯡ ꯃꯥꯣ ꯇꯥꯔꯁꯤꯕꯣ ꯅꯪ ꯑꯦ ꯌꯥꯎ ꯊꯦꯡꯉꯒ
ꯏꯁꯁ ꯑꯩ ꯏꯕꯨꯡꯉꯣ ꯉꯁꯥꯏ ꯑꯩ ꯑꯌꯨꯛꯇꯒꯤꯅꯦ ꯍꯧꯒꯠꯂ ꯂꯩꯛꯏꯁꯦ ꯍꯧꯖꯤꯛꯐꯥꯎ ꯇꯨꯝꯗ꯭ꯔꯤ
ꯎꯝ
ꯉꯔꯥꯡ ꯐꯨꯠꯕꯣꯜ ꯌꯦꯡꯗ꯭ꯔꯣ
ꯌꯦꯡꯗꯤꯗ ꯑꯗꯨ ꯑꯗꯨꯝ ꯎꯝ ꯂꯩꯇ꯭ꯔ ꯅꯣꯏ ꯂꯥꯏꯅꯠꯇꯨ ꯌꯦꯡꯉꯝꯃꯦ ꯑꯛꯇ ꯌꯦꯅ ꯤꯇꯂ ꯏꯇꯩ꯭ꯔ
ꯑꯩ ꯁꯤꯕꯨꯡꯉꯣ ꯉꯔꯥꯡ ꯕꯣꯜ ꯈꯨꯅꯨꯡꯉꯥꯏꯗꯤ
ꯑ
ꯃꯩ ꯁꯠꯄꯤꯅꯤꯒ ꯅ ꯅꯣꯔꯋꯦꯒ ꯐ꯭ꯔꯥꯟꯁ ꯁꯅꯕꯣ
ꯅꯦꯃꯤꯗ ꯅꯦꯃꯤꯅꯤ ꯀꯨꯟꯊ꯭ꯔꯥꯅꯤꯊ ꯍꯣꯏ ꯀꯩꯅꯣ ꯇꯧꯁꯤꯟꯈ꯭ꯔꯒꯕꯨ
ꯎꯝ ꯃꯥ ꯑꯍꯨꯝ ꯆꯟꯖꯜꯂꯛꯦ
ꯑꯩꯁꯨ ꯉꯥꯡ ꯑꯍꯤꯡ ꯇꯨꯡ ꯃꯥꯟꯗꯦ ꯀꯃꯥꯏꯅ ꯇꯧꯔꯦ ꯍꯪꯕ꯭ꯔꯥ
ꯎꯝ
ꯄ ꯌꯦꯠ ꯊꯪꯕꯒꯤꯁꯦ
ꯎꯝ
ꯅ ꯈꯔꯥꯛꯄꯤꯅꯤꯔꯣ
ꯀꯩꯒꯤ
ꯔꯤꯞꯁꯀꯤ ꯍꯧꯔꯛꯄꯩ ꯖꯒꯥ ꯍꯥꯏꯇꯥꯔꯦ ꯔꯤꯞꯁ
ꯑ
ꯍꯧꯧꯔꯛꯄ ꯖꯒꯥꯗꯤ ꯅꯠꯇꯦ ꯔꯤꯞꯁ ꯃꯌꯥꯏ ꯑꯣꯏꯗꯣꯏꯅꯤ ꯑꯩꯈꯣꯏꯒꯤ ꯆꯦꯁ ꯑꯃ ꯄꯥꯒꯤ ꯁꯤꯒꯤ ꯍꯦꯛ ꯍꯧꯔꯛꯄꯒꯤꯁꯦ ꯌꯦꯠꯁ ꯍꯥꯏꯒꯤꯁꯦ ꯀꯅꯅꯥ ꯈꯔꯞꯅꯦꯕ
ꯑꯥ
ꯑꯩ ꯉꯔꯥꯡ ꯅꯨꯡꯗꯥꯡ ꯇꯨꯝꯃꯝꯗꯥꯏꯁꯤꯗ ꯑꯩꯁꯤ ꯏꯌꯥꯔ ꯄꯤꯁꯤꯟ ꯅꯜꯂꯒ ꯉꯥꯏꯍꯥꯛ ꯂꯩꯔꯝꯒꯨꯝꯅꯤ ꯇꯧꯋꯦꯕꯀꯣ ꯑꯗꯨ ꯂꯧꯊꯣꯛꯈ꯭ꯔꯕꯅ ꯅꯥꯈꯤꯁꯨ ꯅꯥꯕ ꯐꯥꯎꯈꯤꯗ꯭ꯔꯅꯦꯕ ꯑꯗꯨꯒ ꯑꯍꯤꯡꯁꯦ ꯑꯩꯅ ꯇꯨꯝꯕꯒꯤ ꯀꯩꯅꯣ ꯇꯧꯕꯒꯦꯅ ꯍꯥꯏꯗꯤ ꯉꯁꯥꯏꯗꯤ ꯑꯣꯏꯅꯥꯔꯣꯝꯗ ꯑꯗꯨꯝ ꯆꯦꯞꯄ ꯂꯩꯔꯝꯕ ꯍꯥꯏꯇꯥꯔꯦ
ꯑ
ꯑꯦ ꯌꯦꯠꯂꯣꯝꯗ ꯍꯥꯏꯕ ꯌꯦꯠꯂꯣꯝꯗ ꯑꯗꯨꯝ ꯆꯦꯞꯄ ꯂꯩꯔꯕꯅꯦ ꯌꯦꯠꯂꯣꯝꯗ ꯑꯗꯨꯝ ꯂꯩꯔꯝꯕꯅꯦ
ꯑꯝ
ꯅꯥꯁꯤꯗ ꯍꯥꯏꯐꯦꯠꯇꯪ ꯑꯣꯜꯂꯨꯒꯦꯅꯣ ꯑꯣꯜꯂ ꯑꯣꯟꯕꯅꯦ ꯎꯝ ꯃꯩ ꯅꯨꯡ ꯃ ꯊꯠꯂꯒ ꯐꯦꯟ ꯅꯨꯡꯁꯦ ꯐꯖꯅ ꯊꯥꯔꯝꯃꯒ ꯇꯨꯡꯉꯦꯅ ꯁꯛ ꯑꯣꯜꯂꯨꯕꯅꯦ
ꯑꯝ
ꯑꯗꯩꯗꯤ ꯁꯣꯔ ꯍꯣꯟꯕꯁꯨ ꯌꯥꯗꯕꯤ ꯂꯣꯏ ꯊꯤꯡꯒꯠꯂꯒ ꯄꯨꯔꯥ ꯅꯨꯡꯁꯤꯠ ꯆꯪꯅ ꯎ ꯂꯦꯡꯕ ꯂꯥꯛꯄ ꯀꯔꯤꯝ ꯉꯝꯗꯕꯤꯗ ꯂꯩꯈꯤꯕꯅꯦ ꯑꯩ ꯉꯍꯥꯛꯇꯪꯅ ꯑꯣ ꯀꯩꯅꯣꯝ ꯇꯧꯗ꯭ꯔꯣ ꯃꯥꯜꯂꯁꯦ ꯑꯩ ꯀꯤꯌꯨ ꯀꯤꯔꯨꯔꯃꯦ ꯑꯩꯗꯤ
ꯀꯩꯒꯤ ꯑꯗꯨꯗꯤ
ꯈꯪꯗꯦ ꯑꯩꯁꯨ ꯑꯗꯨꯗꯒꯤ ꯑꯩꯁꯤꯦ ꯍꯧꯒꯠꯂꯒ ꯁꯣꯔꯁꯦ ꯇꯞ ꯇꯞ ꯍꯣꯜꯂꯦ ꯀꯟꯅ ꯍꯣꯣꯟꯕꯁꯨ ꯅꯥꯕ ꯁ ꯂ ꯈꯨꯖꯗꯤꯅꯥ ꯍꯦ
ꯑ
ꯀꯅꯥꯝ ꯊꯥꯡ ꯊꯤꯔꯛꯄ ꯆꯞ ꯃꯥꯟꯅꯩ ꯅꯕꯅꯥ ꯑꯗꯩ ꯍꯨꯃꯥꯡꯗ ꯄꯤꯛ ꯀꯥꯔꯦ ꯑꯗꯩ ꯐꯦꯟ ꯀꯟꯅ ꯑꯃꯨꯛ ꯊꯥꯔꯦ
ꯑꯝ
ꯈꯣꯡꯅ ꯀꯥꯀꯥꯟꯗ ꯆꯤꯛ ꯆꯤꯛ ꯆꯤꯛ ꯆꯤꯛ ꯆꯤꯛ ꯆꯤꯛ ꯆꯤꯛ ꯂꯥꯎꯔꯦ ꯏꯁꯥꯗꯣ
ꯑꯣ
ꯂꯩꯗꯤ ꯂꯣꯡꯊꯣꯛ ꯈꯪꯗ꯭ꯔꯦ ꯀꯤꯔꯦ
ꯎ ꯇꯕꯨꯨꯡ ꯌꯈꯔꯗꯅꯀꯣ
ꯀꯩꯅ ꯇ ꯑꯣꯂꯒ ꯑꯗꯨꯝ ꯁꯥꯏꯗ ꯀꯝꯇ ꯀꯩꯅꯣ ꯇꯧꯗꯕꯤꯗ ꯑꯩꯁꯦ ꯅꯦꯠꯇ ꯌꯦꯡꯉꯝꯃꯦ ꯍꯦꯛꯇ ꯀꯩ ꯇꯧꯕꯩꯅꯣ ꯈꯣꯠꯇꯣꯏꯩꯅꯣ ꯍꯥꯏ ꯀꯥꯟꯗ ꯑꯩꯅ ꯅꯟꯁꯤꯜꯂꯨꯕꯗꯣ
ꯎꯝ
ꯑꯗꯨꯗꯒꯤ ꯃꯣꯏꯒꯤ ꯀꯩꯅꯣ ꯇꯤꯁꯨ ꯇꯠꯄ ꯈꯣꯠꯄ ꯇꯧꯕꯒꯤꯅꯤ ꯍꯥꯏꯕ
ꯑꯣ
ꯍ ꯑꯗꯨꯒꯤ ꯅꯠꯇꯁꯨ ꯌꯥꯝ ꯀꯟꯅ ꯀꯩꯅꯣ ꯂꯩꯇꯦ ꯑꯗꯨꯒꯤ ꯄꯣꯠꯇꯣ ꯑꯗꯨꯝ ꯭ꯋꯦꯟ ꯐꯋꯥꯋꯥ
ꯑꯣ
ꯌꯦꯡꯉꯦ ꯑꯗꯨꯒ ꯇꯨꯡ ꯀꯗꯁꯨ ꯀꯩꯅꯣ ꯍꯥꯏꯇꯥꯔꯦ
ꯑꯥ
ꯑꯗꯨ ꯈꯤꯇꯪ ꯋꯥꯡꯍꯜꯂꯒ
ꯑꯝ
ꯀꯩ ꯍꯥꯏꯅꯤ ꯐꯖꯅ ꯂꯣꯡꯊꯣꯛꯑꯒ ꯇꯨꯝꯃꯣ ꯑꯗꯨꯒ ꯈꯣꯡ ꯑꯗꯣꯝꯒꯤ ꯃꯈꯥꯗꯣ ꯀꯪꯂꯥꯀꯤ ꯃꯈꯥꯗꯣ ꯑꯗꯨꯗ ꯃꯣꯟ ꯑꯃ ꯊꯝꯃꯣꯏꯌꯦ ꯑꯗꯨ ꯇꯧꯔ ꯇꯨꯝꯃꯦ ꯑꯗꯣ ꯅꯣꯡꯉꯥꯜꯂꯀꯥꯟꯗꯕꯨ ꯈꯤꯇꯪꯕꯨꯁꯨ ꯇꯧꯔꯝꯃꯦ
ꯑ
ꯉ ꯂꯩ ꯑꯗꯨ ꯐꯈ꯭ꯔꯦ ꯑꯗꯣ ꯍꯧꯖꯤꯛ ꯅꯥꯕꯗꯤ ꯅꯥꯗ꯭ꯔꯦ ꯑꯃꯨꯛ ꯅꯥꯕ ꯑꯗꯨꯨꯝ ꯇꯧꯋꯤ
ꯑꯣ ꯍꯧꯖꯤꯛ ꯀꯝ ꯇꯧꯒꯣꯏꯗ꯭ꯔꯥ
ꯇ ꯉꯅ ꯀꯤꯔꯣ ꯃꯦ ꯁꯤ ꯃꯅꯦ
ꯍꯣꯏꯅꯦ ꯉꯁꯥꯏꯒꯤ ꯁꯨꯝꯪ ꯈꯪꯍꯧꯗꯕꯤꯗ ꯇꯣꯛ ꯍꯦꯟꯅ ꯍꯥꯁꯤꯜꯂꯛꯄꯗꯨꯗꯤ
ꯍ ꯑꯗꯨ ꯂꯥꯏꯟ ꯑꯞꯀ ꯌꯦꯡꯉꯃꯅꯦꯕ ꯑꯗꯨꯩ ꯕꯣꯜꯗꯤ ꯌꯦꯡꯕ ꯄꯨꯡ ꯆꯥꯏ ꯀꯥꯏꯗ ꯑꯩ ꯇꯨꯝꯖꯍꯧꯨꯔꯒꯦ ꯁꯤꯗꯤ ꯀꯩꯅꯣꯝ ꯇꯧꯔꯛꯇ꯭ꯔꯦꯗ
ꯑꯥ ꯑꯣ
ꯪ ꯂꯧꯕ ꯌꯦꯉꯦꯅꯥ
ꯑꯩꯗꯤ ꯉꯔꯥꯡ ꯑꯗꯨꯝ ꯂꯣꯏ ꯂꯣꯏꯕꯨ ꯌꯦꯡꯉꯦ ꯑꯗꯨꯝ
ꯁꯨꯝ ꯅꯨꯡꯗꯤ ꯅꯨꯡꯉꯥꯏ ꯃꯥ ꯑꯗꯣ ꯑꯩ ꯄꯨꯡ ꯀꯌꯥ ꯇꯔꯕ
ꯄꯨꯡ ꯃꯉꯥ ꯗꯥꯏ
ꯄꯨꯡ ꯀꯌꯥ ꯇꯥꯔꯦ ꯍꯥꯏꯅꯣ
ꯃꯉꯥ ꯑꯗꯨꯋꯥꯏ ꯇꯨꯝꯃꯦꯕ
ꯎꯝ ꯅꯪ ꯀꯦꯡꯉꯤꯅꯦ ꯑꯗꯨꯗꯤ
ꯊꯦꯡꯉꯦ ꯊꯦꯡꯉꯦ ꯉꯔꯥꯡ ꯐꯅ ꯊꯦꯡꯉꯦ ꯉꯔꯥꯡꯗꯤ ꯑꯔꯣꯏꯕꯤ ꯊꯦꯡ ꯆꯠꯂꯨ
ꯑꯌꯨꯛꯀꯤ ꯀꯩ ꯀꯩ ꯀꯩꯅꯣ ꯁꯥꯟꯅꯈꯤꯗ ꯀꯩ ꯀꯩꯅꯣ ꯃꯌꯥꯝ ꯁꯥꯟꯅꯈꯤꯗꯅꯦ
ꯉꯔꯥꯡ ꯑꯌꯨꯛꯁꯤ ꯉꯁꯥꯏ ꯑ ꯁꯤꯠꯇ ꯉꯁꯤ ꯑꯗꯨꯅꯁ ꯉꯁꯤ ꯑꯌꯨꯛꯀꯤꯁꯤ ꯀꯩꯅꯣ ꯂꯩꯈꯔꯦ ꯑꯍꯥꯟꯕꯗ ꯉꯁꯥꯏꯒꯤ ꯏꯁꯄꯦꯟꯒ ꯀꯩꯅꯣꯒ ꯁꯥꯟꯅꯔꯦꯅ ꯀꯩꯒ ꯅꯣꯔꯋꯦꯒ ꯑꯗꯒꯤꯗꯤ ꯏꯔꯥꯛꯀ ꯍ ꯐ꯭ꯔꯥꯟꯁꯀ ꯅꯣꯔꯋꯦꯒ ꯍꯥꯏꯕ ꯑꯗꯒꯤꯗꯤ ꯏꯔꯥꯛ ꯛ ꯁꯅꯤꯒꯒ
ꯎꯝ
ꯁꯦꯅꯦꯀꯜꯗ ꯊꯝꯖꯤꯡꯒ꯭ꯔꯥ
ꯎꯝ
ꯏꯁꯄꯦꯟꯒ ꯀꯩꯅꯣꯒꯅ ꯀꯕꯥ ꯅꯣꯔꯋꯦꯒ ꯐ꯭ꯔꯥꯟꯁꯒꯅ ꯐ꯭ꯔꯥꯟꯁꯅ ꯊꯣꯝꯖꯤꯟꯈ꯭ꯔꯦ
ꯏꯖꯤꯞ ꯀꯩꯒꯤꯅꯣ ꯁꯥꯟꯅꯒꯗꯅ ꯍꯧ
ꯀꯩꯅꯣꯒ ꯏꯔꯥꯡꯒ
ꯎꯝ
ꯗ꯭ꯔꯣ ꯆꯈ꯭ꯔ
ꯎꯝ
ꯑꯗꯨꯒꯤ ꯍꯧꯖꯤꯛꯀꯤ ꯏ ꯆꯤꯛꯄ ꯏꯔꯥꯡꯉꯩꯗꯨ ꯈꯡꯉꯥꯕꯥ
ꯎꯝ
ꯂꯥꯁ ꯑꯩꯈꯣꯏꯒꯤ ꯃꯤꯅꯠꯇꯣ ꯂꯥꯁ ꯃꯤꯅꯠ ꯅꯥꯏꯟꯇꯤꯒ ꯐꯣꯔꯗꯣ
ꯑꯥ
ꯑꯗꯨꯗ ꯀꯩꯅꯣ ꯒꯣꯜ ꯑꯃ ꯆꯂꯦꯕ ꯏꯔꯥꯟꯅ ꯒꯣ ꯑꯃ ꯆꯠꯂꯦꯕꯃ
ꯑꯥ
ꯑꯗꯨꯒ ꯑꯩꯗꯤꯒꯣ ꯋꯥꯟ ꯋꯥꯟ ꯂꯩꯅꯔꯝꯝꯕꯅꯤꯀꯣ ꯑꯍꯥꯟꯕꯗ
ꯎꯝ
ꯑꯗꯨꯒ ꯏꯔꯥꯟ ꯑꯅꯤꯁꯨꯕ ꯒꯣꯜ ꯆꯝꯕꯁꯦ ꯀꯩꯅꯣꯗꯅꯦꯕ ꯍꯧꯖꯤꯛꯀꯤ ꯀꯩꯅꯣꯁꯦ ꯏꯖꯥꯟ ꯑꯅꯤꯁꯨꯕ ꯀꯣꯟ ꯆꯟꯕꯥꯁꯦ ꯅꯥꯏꯟꯇꯤ ꯐꯣꯔ ꯃꯤꯅꯇꯅꯦꯕ ꯑꯗꯨꯒ ꯑꯩꯅ ꯃꯦꯁ ꯃꯦꯠꯁꯇꯤ ꯌꯦꯡꯗ꯭ꯔꯦꯕ ꯑꯩꯈꯣꯏꯒꯤ ꯂꯥꯏꯅꯥꯠꯇꯣ
ꯑꯝ
ꯑꯗ ꯌꯦꯡꯕꯅꯦꯕ ꯑꯗꯨꯒ ꯑꯟꯇꯤ ꯍꯤꯃꯁꯄꯤꯤꯇ ꯑꯟꯇꯤ
ꯑ
ꯌꯦ ꯁꯇ